ꯇꯥꯏ ꯇꯥꯏ
ꯆꯥꯛꯊꯣꯡꯕ ꯂꯣꯏꯔꯕ
ꯍꯥꯥ
ꯆꯪ ꯆꯥꯡ ꯊꯣꯡꯕ ꯂꯣꯏꯔꯕꯣ
ꯑ ꯂꯣꯏꯔꯦ ꯍꯣꯏ ꯀꯔꯤ ꯃꯊꯦꯜ ꯇꯥꯎꯁꯤꯔ ꯈꯔꯗꯤ
ꯎꯝ
ꯎꯝ
ꯉꯁꯤꯗꯤ ꯆꯤꯡ ꯀꯥꯗꯦꯀꯣ
ꯀꯥꯗꯦꯏ
ꯎꯝ
ꯁꯤꯡꯖꯨ ꯂꯥꯎꯑꯣꯋꯦ ꯆꯠꯂꯒ ꯄꯣꯅꯤꯔ ꯐꯥꯗ ꯆꯕꯅ ꯎꯝ
ꯅꯣꯏꯗꯤ ꯌꯥꯝꯅ ꯌꯥꯝꯅ ꯇꯣꯏ ꯅꯥ ꯇꯤꯟꯅꯅꯥꯔꯒ ꯅꯨꯡꯉꯥꯏꯔꯝꯃꯦ
ꯍꯣꯏ ꯑꯗꯨ ꯑꯣꯏꯔꯁꯨ ꯃꯇꯝꯗꯣ ꯌꯥꯝꯅ ꯇꯤꯟꯅꯑ ꯑꯗꯨꯏꯗ ꯍꯧꯖꯤꯛ ꯅꯨꯡꯊꯤꯜꯗꯒꯨꯝꯕꯀꯣ ꯄꯨꯡ ꯃꯉꯥꯗꯒꯨꯝꯕ ꯍꯥꯏ ꯍꯟꯁꯥꯡ ꯅꯥꯄꯤ ꯂꯥꯎꯅꯤꯡꯉꯥꯏ ꯊꯣꯛꯄꯒꯤ ꯑꯗꯨꯝ ꯇꯤꯟꯅꯕꯅꯦꯕ
ꯇꯁꯨ ꯑꯗꯨꯝ
ꯍꯣꯏ ꯑꯗꯨꯕꯨꯗꯤ ꯇꯥꯎꯋꯦ ꯈꯨꯟꯒ ꯂꯥꯏꯕꯒ ꯆꯞ ꯃꯥꯟꯅꯩ
ꯎꯝ ꯅꯣꯏ ꯏꯟꯖꯥꯡꯗꯤ ꯌꯥꯝ ꯇꯥꯡꯕ꯭ꯔꯣ ꯑꯗꯨꯗ
ꯌꯥꯝ ꯇꯥꯡꯅꯗꯤ ꯑꯣꯏꯗꯦꯗ ꯑꯗꯣ ꯐꯖꯕ ꯂꯩꯇꯕ
ꯑꯣ
ꯑꯩꯈꯣꯏ ꯑꯩꯈꯣꯏꯒꯤ ꯏꯃꯥꯟꯅꯕꯤ ꯎ ꯍꯣꯁꯇꯦꯜꯗ ꯂꯩꯕ ꯀꯥꯟꯗ ꯂꯩꯕꯗꯣ ꯃꯥꯏ ꯅꯨꯄꯤꯗꯣ ꯑꯗꯨ ꯑꯦ ꯍꯣꯁꯇꯦꯁ ꯑꯣꯏꯕ ꯅꯨꯄꯤꯗꯣ
ꯑ ꯍꯣꯏ
ꯑꯗꯣ ꯃꯥꯒꯤ ꯅꯨꯄꯥ ꯌꯥꯝ ꯊꯤꯉꯦ ꯍꯧꯖꯤꯛꯀ
ꯅꯪ ꯎꯕ꯭ꯔꯅꯦ
ꯍꯣꯏ ꯏꯝꯁꯔꯒ꯭ꯔꯝꯗ
ꯊꯥ ꯒꯥꯠꯄꯔꯣ ꯃꯥ
ꯎꯝ ꯊꯤꯌꯦ ꯁꯥ ꯈꯪꯅꯤꯡꯕ꯭ꯔꯥ
ꯈꯪꯅꯤꯡꯉꯦ ꯑꯦ ꯏꯁꯀ꯭ꯔꯤꯟ ꯁꯣꯠ ꯇꯧꯔꯒ ꯊꯥꯔꯥꯛꯑꯣ ꯃꯥꯗꯤ ꯄꯩꯁꯥ ꯄꯥꯏꯕꯒꯤ ꯑꯣꯏꯔꯝꯒꯅꯤ
ꯑꯗꯨ ꯑꯣꯏꯔꯝꯒꯅꯤ ꯌꯥꯝꯅꯊꯤꯌꯦ
ꯄꯩꯁꯥ ꯄꯥꯏꯕꯒꯤ ꯑꯣꯏꯔꯝꯒꯅꯤ
ꯎꯝ ꯃꯣꯏꯗꯣ ꯄꯩꯁꯥ ꯃꯥꯒꯤ ꯅꯨꯄꯥꯁꯤꯡꯗꯣ ꯑꯗꯨꯝ ꯊꯤꯕꯨꯗꯤ ꯊꯤꯔꯤꯀꯣ
ꯃꯍꯥꯗꯤꯞ ꯐꯖꯥꯕꯒꯤ
ꯑꯣ ꯃꯥ ꯑꯩ ꯑꯩ ꯑꯀꯣ
ꯑꯩꯅ ꯈꯟꯗꯤ ꯄꯩꯁꯥ ꯄꯥꯏꯕꯒꯤ ꯑꯣꯏꯔꯝꯃꯅꯤꯅ ꯈꯜꯂꯦ
ꯑꯗ ꯅꯪꯁꯨ ꯏꯁꯇꯣꯞ ꯇꯧꯕ ꯌꯥꯒꯅꯤ
ꯑꯣꯄꯦꯟ ꯇꯧꯔꯣ ꯃꯃꯤꯡ ꯃꯃꯤꯡꯗꯣ ꯏꯁꯀ꯭ꯔꯤꯟ ꯁꯣꯠ ꯇꯥꯔꯒ ꯑꯩꯉꯣꯟꯗ ꯊꯥꯔꯛꯑꯣ ꯍꯣꯔꯦꯟ ꯌꯦꯡꯒꯦ
ꯎꯝ ꯊꯀꯦ ꯌꯥꯝ ꯄꯥꯛꯇꯦ ꯃꯣꯏꯅꯤ
ꯁꯥꯡꯕꯗꯤ ꯁꯥꯡꯕ꯭ꯔꯣ
ꯈꯥꯡꯗꯦ ꯑꯗꯨꯝ ꯃꯥ ꯆꯥ ꯃꯅꯕꯒꯨꯃ ꯇꯏꯗ
ꯑꯁꯗꯤ
ꯁꯪꯗ ꯑꯩ ꯐꯖꯥꯅꯤ ꯌꯦꯗꯤ
ꯑꯩꯅ ꯀꯥꯟꯅꯗꯤ ꯄꯩꯁꯥ ꯄꯥꯏꯕ ꯂꯩꯔꯅꯤꯅ ꯈꯜ
ꯗꯣ ꯑꯣꯏꯔꯝꯕꯁꯨ ꯌꯥ
ꯑꯗꯨꯒ ꯑꯩ ꯆꯤꯡꯗ ꯀꯥꯏ ꯀꯥꯕ ꯀꯥꯟꯗ ꯎꯑ ꯍꯥꯏꯕ ꯏꯃꯥꯟꯅꯕꯤꯗꯣ ꯃꯥꯒꯤ ꯃꯃꯥꯟꯅꯕꯤ ꯑꯃ ꯂꯩꯗꯨꯅ ꯑꯗꯨꯒꯤ ꯁꯨ ꯊꯌꯦ
ꯃꯣꯏꯒꯤ ꯌꯥꯝ ꯇꯤ ꯅꯥꯕ ꯅꯨꯄꯤꯗꯨꯔꯣ
ꯍꯣꯏ
ꯎꯝ
ꯌꯥꯝ ꯃꯤ ꯐꯥꯕ ꯅꯨꯄꯤꯗꯣ
ꯎꯝ ꯀꯔꯤ ꯀꯔꯝꯃꯣꯏꯁꯦ ꯃꯣꯏꯗꯤ ꯐꯖꯔꯒ ꯀꯣ ꯄꯥꯝꯃꯨꯏꯦ
ꯍꯝ ꯇꯦ
ꯑꯃꯅ ꯑꯦꯌꯥꯔꯁꯦꯁ ꯆꯠꯄ ꯅꯨꯄꯤꯗꯨꯒ ꯑꯗꯨꯗꯤ ꯐꯖꯩꯗꯅ
ꯎꯝ
ꯏꯁꯗ ꯔꯤꯁ ꯔꯨꯁꯤ ꯑꯦ ꯈꯟ ꯃꯀꯥꯟꯗ
ꯍꯝ
ꯅꯨꯡꯁꯤꯕ ꯐꯥꯎꯋꯦ
ꯎ ꯑꯁꯤ ꯄꯨꯛ ꯆꯤꯛꯑꯦ
ꯍꯥꯏꯕꯗꯤ ꯅꯨꯡꯉꯥꯏ ꯑꯗꯨꯁꯨ ꯆꯥꯛꯀꯤ ꯆꯥꯡ ꯆꯥꯡꯒꯤ ꯋꯥꯔꯤ ꯃꯔꯤꯅꯤꯗ ꯍꯥꯎꯗꯕꯩ ꯑꯗꯨꯒꯤ ꯋꯥꯔꯤ ꯨꯝꯗꯥꯏꯕꯗꯤꯅꯅꯨꯡꯅ ꯅꯣꯏꯏ ꯁꯦ ꯄꯩꯁꯦ ꯈꯪꯗꯦ ꯅꯪꯒꯤ ꯅꯆꯦ ꯑꯃꯗꯣ
ꯑꯣ ꯀꯥꯏꯗ ꯂ
ꯑꯅꯤꯒꯤ ꯑꯅꯤꯒ ꯑꯅꯤꯒ ꯄꯥꯎ ꯐꯥꯎꯅꯕ ꯅꯨꯄꯤꯗꯣ
ꯍ ꯍꯝ
ꯈꯪꯕ꯭ꯔꯣ ꯅ ꯁꯝ ꯀꯥꯛꯄ ꯑꯣꯏꯔꯝ ꯁꯛꯄ ꯁꯝ ꯀꯛꯄ ꯃꯥꯜꯂꯦ
ꯑꯣ ꯍꯣꯏ ꯀꯥꯛꯑꯦ ꯍꯥꯏꯌꯦꯡ
ꯑ ꯅꯍꯥꯟꯉꯣꯟ ꯅ ꯀ ꯀꯦꯅ ꯑꯗꯨꯒ ꯑꯃꯗꯣ ꯃꯥꯅ ꯅꯨꯡꯁꯤ ꯅꯨꯡꯁꯤꯅ ꯇꯥꯎꯕꯤꯕ ꯑꯉꯥꯡꯒꯤ ꯃꯃꯥꯗꯣ ꯀꯛꯄꯤꯒꯦ ꯍꯥꯏꯌꯦꯅ ꯍꯥꯏꯔꯛꯑꯦ ꯑꯗꯨꯒ ꯔꯥꯡ ꯆꯇꯥ ꯁꯧ
ꯃꯥ ꯍꯩꯔꯛꯑꯦ ꯑꯩꯉꯣꯟꯁꯨ ꯐꯖꯁꯨ ꯐꯖꯗꯕꯗꯨ ꯀꯛꯈ꯭ꯔꯦꯅ ꯃꯥꯒꯤ ꯁꯥꯝ ꯐꯖꯁꯨ ꯐꯖꯗꯕꯗꯣ ꯀꯛꯈ꯭ꯔꯦ ꯍꯥꯏꯌꯦ
ꯃꯁꯥ ꯌꯥꯝ ꯁꯥꯡꯕ ꯃꯥꯜꯂꯦ ꯑꯩꯁꯨꯁꯝ ꯀꯥꯅ ꯏꯈ꯭ꯔꯦꯗ ꯍꯪꯗꯛ
ꯈꯥꯡꯅꯕꯒ ꯂꯩꯌꯦ ꯑꯩꯁꯨꯣ ꯈꯥꯡꯔꯒ ꯂꯥꯏꯌꯦꯦꯕ ꯈꯥꯡꯔꯒ ꯂꯥꯏꯕꯅꯦꯕ
ꯀꯔꯤꯔ ꯀꯥꯟꯗ ꯑꯩꯗꯤ ꯌꯥꯝ ꯇꯦꯟ ꯍꯟꯅꯤꯡꯉꯦ ꯍꯧꯖꯤꯛꯁꯦ ꯍꯧꯖꯤꯛꯀꯥꯟꯁꯦ ꯈꯪꯗ ꯀꯔꯤꯒꯔ ꯑꯗꯨꯒ ꯀꯂꯗꯤ ꯑꯩ ꯑꯃꯨꯛ ꯁꯪꯅꯤꯡꯉꯅꯤ ꯈꯪꯕꯒꯤ ꯑꯗꯨꯝ ꯈꯥꯡꯉꯒ ꯂꯩꯔꯦ
ꯌꯥꯝ ꯀꯛꯏꯉꯦ ꯀꯔꯤꯔ ꯈꯪꯗ‌ꯦ ꯑꯩꯁꯨ
ꯃꯤꯟꯇꯔ ꯂꯥꯛꯑꯗꯤ ꯑꯩꯈꯣꯏ ꯑꯃꯃꯨꯀ
ꯎꯝ ꯑꯗꯨꯒꯤꯅꯦ ꯑꯩꯈꯣꯏ ꯈꯨꯟꯗ ꯂꯥꯛꯔꯀꯥꯟꯗ ꯀꯛꯅꯤꯡꯁꯨ ꯀꯥꯛꯀꯅꯤ ꯑꯩꯏꯗꯤ ꯑꯁꯤꯗꯗꯤ ꯀꯥꯛꯄ ꯍꯥꯏꯕ ꯃꯤ ꯂꯩ ꯂꯩꯇꯦꯕ ꯑꯗꯨꯗꯤ ꯑꯩꯈꯣꯏꯒꯤ ꯏꯕꯨꯡ ꯑꯃꯗ ꯑ‌ꯦꯗꯤ ꯃꯥꯅ ꯀꯥꯛꯄꯅ ꯑꯩ ꯁꯝ ꯑꯗꯨꯝ ꯅꯨꯡꯉꯥꯏꯕꯗꯣ ꯁꯨꯃꯥꯏꯅ ꯇꯧꯋꯤ ꯃꯉꯣꯟꯗꯒꯤ ꯑꯩꯗꯤ ꯀꯥꯀꯅꯤ ꯃꯥꯅ ꯀꯛꯑꯗꯤ ꯑꯗꯨꯝ ꯅꯨꯡꯉꯥꯏꯌꯦ ꯁꯝ
ꯍꯗ ꯍꯥꯏꯗꯤ
ꯀꯔꯤꯒꯤꯔꯥ ꯈꯪꯗ‌ꯦ ꯁꯝ ꯇ‌ꯦꯅꯤꯡ ꯇ‌ꯦꯅꯤꯡꯕ ꯇ‌ꯦꯅꯤꯡꯕ
ꯑꯣ
ꯁꯝ ꯇꯦꯜꯂꯒ ꯂꯥꯏꯍꯟ ꯂꯩꯅꯤꯡꯈ‍꯭ꯔ‌ꯦ
ꯁꯥꯁꯨ ꯁꯥꯒꯥꯠꯂꯛꯄꯒꯤꯅꯤ
ꯑꯗꯨꯒꯤ ꯑꯣꯏꯔꯝꯅꯤ ꯇꯨꯁꯨ ꯈꯥꯡ ꯀꯔꯤꯒꯤꯔ ꯌꯥꯝ ꯇ‌ꯦꯅꯍꯟꯅꯤꯉꯤ
ꯑꯩꯏ ꯑꯍꯥꯎꯕ ꯆꯥꯅꯤꯡꯉꯦ ꯍꯧꯖꯤꯛꯀꯅ
ꯀꯔꯤ
ꯍꯩ ꯍꯩ ꯍꯩ ꯑꯍꯥꯎꯕ ꯆꯥꯟꯅꯤꯡꯉꯦ ꯍꯥꯏꯕ
ꯍꯥꯏꯗꯤ ꯑꯗꯨꯝ ꯆꯝꯄ꯭ꯔꯥ ꯆꯠꯅꯤꯡꯉꯦ ꯑꯩꯗꯤ ꯆꯝꯄ꯭ꯔꯥ ꯌ‌ꯣꯟꯕ ꯍꯥꯎꯔꯦ ꯍꯧꯖꯤꯛꯇꯤ ꯑꯁ ꯅꯨꯡꯉꯥꯏꯌꯦ
ꯑꯗꯨꯌꯥꯝ ꯇꯥꯡꯔꯝꯒꯅꯤ ꯍꯧꯖꯤꯛ
ꯍꯧꯖꯤꯛꯇꯤ ꯇꯥꯡꯉ‌ꯦ ꯌꯥꯡꯈꯥꯏꯒꯤ ꯃꯔꯤꯔ ꯇꯥꯎꯕꯅꯤ
ꯎꯝ
ꯍꯧꯖꯤꯛꯇꯤ ꯈꯔ ꯐꯥꯔꯝꯒꯅꯤ ꯃꯔꯤ ꯁꯨꯃꯥꯏꯅ ꯇꯥꯎꯒꯅꯤ ꯃꯔꯤ ꯃꯉꯥ
ꯆꯝꯄ꯭ꯔꯥꯗꯤ ꯇꯥꯡꯕꯁꯨ ꯌꯥꯏꯗ ꯍꯥꯏꯕꯗꯤ ꯃꯥꯗꯤ ꯐꯕꯒꯤ ꯌꯥꯝꯕꯒꯤ
ꯎꯝ
ꯑꯗꯨꯁꯨ ꯃꯣꯏꯗ ꯐꯝꯕ ꯐꯪꯕꯒꯤꯀꯣ ꯃꯌꯥꯝꯅꯁꯨ ꯐꯥꯕ ꯑꯗꯨꯒꯤ ꯈꯔ ꯍꯣꯡꯕꯅꯤ
ꯎꯝ
ꯇꯣꯞꯄꯝ ꯐꯝꯝꯗ ꯑꯣꯏꯔꯗꯤ ꯌꯥꯝ ꯇꯥꯡꯕꯅꯤ
ꯎꯝ ꯐꯤꯂꯝ ꯐꯖꯥꯕ ꯌ‌ꯦꯡꯅꯤꯡꯉ‌ꯦ ꯍꯥꯏꯗꯤ ꯐꯤꯂꯝ ꯐꯖꯕ ꯌꯦꯡꯅꯤꯡꯉꯦꯕ
ꯑꯗꯨꯒꯤꯅꯦ ꯑꯩꯗꯤ ꯀꯥ ꯀꯥ ꯀꯥꯞꯅꯤꯡꯕ ꯑꯃ ꯌꯦꯡꯅꯤꯡꯉꯤ ꯀꯞꯅꯤꯡꯉꯥꯏꯒꯤ
ꯀꯥꯞꯅꯤꯡꯉꯥꯏꯒꯤꯅꯦ
ꯃꯔꯛ ꯃꯔꯛꯇ ꯀꯔꯤ ꯏꯃꯣꯁꯅꯦꯜ ꯁꯨꯃꯥꯏꯅ ꯌꯥꯎꯕ ꯑꯗꯨꯝ ꯌꯦꯡꯅꯤꯡꯕ ꯃꯇꯝ ꯑꯃ ꯂꯥꯏꯕꯅ‌ꯦ
ꯍ‌ꯣꯏ
ꯅꯪ ꯔꯤꯚꯣꯔꯗꯨꯀꯦ ꯌꯦꯡꯕꯨꯔꯣ ꯀꯣꯔꯤꯌꯟ ꯗ꯭ꯔꯃꯥ
ꯀꯩ ꯍꯥꯏꯕ
ꯔꯤꯕꯣꯟꯗꯨꯨꯀꯤꯗ ꯌꯦꯡꯕ꯭ꯔꯣ
ꯌꯦꯡꯗꯦ ꯌꯦꯡꯗꯦ ꯍꯥꯏꯗꯤ ꯔꯣꯃꯦꯟꯁꯤ ꯌꯥꯎꯗ꯭ꯔꯗꯤ ꯌꯦꯡ ꯌꯦꯡꯗꯕ ꯌꯥꯎꯕ꯭ꯔꯥ
ꯔꯃꯤꯟꯁ ꯌꯥꯎꯕ ꯌꯦꯡꯅꯤꯡꯉꯦ
ꯍꯣꯏ
ꯃꯤꯗꯤ ꯔꯣꯃꯦꯟꯇꯤꯒ ꯇꯥꯎꯋꯦꯀꯣ
ꯇꯥꯎꯕꯅꯦ ꯅꯣꯏ ꯈꯪꯗꯕ꯭ꯔꯣ
ꯅꯤ ꯑꯗꯨꯗꯤ
ꯌꯥꯎꯗ꯭ꯔꯗꯤ ꯑꯩꯗꯤ ꯆꯂꯩ
ꯎ
ꯌꯦꯡꯕꯗ ꯅꯨꯡꯉꯥꯏꯗꯕꯅꯤ
ꯑꯗꯨꯒꯤ ꯅꯨꯄꯤꯗꯣ ꯑꯗꯨꯝ ꯌꯥꯝ ꯐꯖꯕꯗꯤ ꯅꯠꯇꯕ ꯑꯗꯨ ꯑꯣꯏꯔꯁꯨ ꯑꯗꯨꯝ ꯐꯖꯕ ꯑꯃ ꯂꯥꯛꯑꯌꯦꯕꯗꯣ ꯁꯨꯃꯥꯏꯅ ꯇꯧꯋꯦ ꯑꯗꯨꯒꯤ ꯅꯨꯄꯤꯗꯣ ꯏꯕꯣ ꯅꯨꯀꯤ ꯅꯇ꯭ꯔꯣꯗ
ꯎꯝ ꯁꯤꯗ ꯑꯔꯦ ꯇ ꯌꯦꯅ
ꯑꯦ ꯇꯨꯁꯨ ꯃꯥꯏꯅꯦ ꯁ
ꯋꯥꯅ ꯆꯠꯄꯒꯤ ꯅꯤꯡ ꯑꯁꯦ
ꯍꯤꯌꯁ ꯇꯣꯡꯅꯕ ꯀꯣꯏꯔꯗ ꯁꯨꯃꯥꯏꯅꯁꯨ ꯇꯥꯋꯟ
ꯎ ꯉꯟꯁꯤ ꯁꯥꯁꯨ ꯁꯥꯒꯠꯄꯒꯤꯀꯣ ꯀꯣꯛꯁꯨ ꯆꯦꯛꯄ ꯑ ꯊꯦꯡꯒꯤ ꯑꯣꯏꯔꯝꯒꯅꯤ
ꯁꯥꯕꯗꯤ ꯑꯁ
ꯑꯗꯨꯒ ꯃꯤꯉꯣꯟꯗꯨꯁꯨ ꯀꯣ ꯀꯥꯎꯑꯣꯅꯦꯅꯪ
ꯎ ꯇꯝ ꯃꯤ ꯂꯩꯇꯦ ꯅꯣꯏꯗꯤ ꯇꯥꯎꯕ꯭ꯔꯣ
ꯇꯥꯎꯗꯦꯗ ꯑꯩꯗꯤ ꯏꯀꯥꯏꯌꯦꯕ ꯑꯩꯁꯨ ꯑꯗꯨ ꯑꯗꯨꯒ ꯏꯀꯥꯏꯅꯤꯡꯉꯥꯏꯕꯨꯗꯤ ꯂꯥꯏꯕꯨꯗꯤ ꯂꯩꯇꯦ ꯑꯗꯣ ꯋꯥꯗꯣꯏ ꯐꯖꯅ ꯉꯥꯡꯕ ꯍꯥꯏꯗꯕꯒꯤ
ꯁꯪꯅ ꯇꯧꯅꯤꯡꯉꯦ
ꯋꯥ ꯊꯣꯛꯅꯤꯡꯉꯥꯏꯁꯨ ꯂꯩꯇꯦ ꯑꯗꯨꯒ
ꯃꯅꯥ ꯁꯦꯝꯕ ꯅꯨꯄꯤꯗꯤ ꯌꯥꯝ ꯇꯥꯎꯕ ꯃꯥꯜꯂꯦ
ꯍꯣꯏ ꯇꯥꯎꯒꯅꯤ
ꯃꯣꯏꯗꯤ ꯊꯧꯅꯥꯕꯁꯨ ꯌꯥꯝꯕꯒꯤꯀꯣ
ꯎ
ꯑꯩꯈꯣꯏꯁꯨ ꯈꯪꯕ ꯌꯥꯝꯕꯗꯤ ꯁꯨꯃꯥꯏꯅ ꯇꯥꯕ ꯌꯥꯏ ꯑꯗꯨꯁꯨ ꯑꯩꯈꯣꯏꯒꯤ ꯏꯃꯅꯕꯤ ꯀꯦꯩꯅꯣ ꯄꯥꯏꯌ ꯅꯨꯄꯤꯗꯨꯗꯤ
ꯇꯑꯣꯗ ꯃꯥꯁꯨ ꯑꯩ ꯍꯣꯏ ꯑꯗꯨꯝ ꯃꯔꯥꯛ ꯃꯔꯥꯛꯒꯗꯤ ꯇꯥꯎꯕꯗꯤ ꯃꯥꯅꯦꯦꯗꯣ ꯏ ꯄꯥꯛ ꯇꯥꯎ꯭ꯔꯥ ꯇꯥꯎꯗꯦ ꯃꯥꯗꯣ ꯑꯗꯣ ꯈꯪ ꯅꯥꯕ ꯅꯠꯇ꯭ꯔꯗꯤꯀꯣꯣꯏ ꯑꯩꯈꯣꯏꯗꯤ ꯈꯪ ꯅꯥꯕ ꯑꯣꯏꯔꯁꯨ ꯑꯩꯈꯣꯏꯒꯤ ꯃꯁꯦꯜꯗꯅꯦꯗ ꯃꯥꯗꯣ ꯑꯗꯨꯝ ꯃꯔ ꯃꯔꯛꯇ ꯃꯤ ꯑꯇꯣꯞꯄꯇꯁꯨ ꯑꯗꯨꯝ ꯇꯥꯎꯕꯅꯦ
ꯎꯝ ꯑꯗꯨꯗꯤ ꯐꯥꯏꯅ
ꯍ ꯑꯩꯗꯤ ꯑꯩꯈꯣꯏ ꯈꯛꯇ
ꯎꯝ ꯑꯩꯁꯨꯅꯣ